ꯇꯥꯕ
ꯑꯥ
ꯄꯩꯁꯥꯗꯣ ꯂꯨꯄꯥ ꯂꯤꯁꯤꯡ ꯀꯨꯟꯊ꯭ꯔꯥ ꯄꯤꯔꯝꯃꯣ ꯍꯥꯏꯕ
ꯂꯤꯁꯤꯡ ꯀꯨꯟꯊ꯭ꯔꯥ ꯂꯤꯁꯤꯡ ꯀꯨꯟꯊ꯭ꯔꯥ ꯁꯥꯔꯇꯤꯐꯤꯀꯦꯠꯀꯤ ꯃꯃꯥꯡ ꯆꯍꯤꯒꯤ ꯃꯤꯒꯤꯗꯣ ꯂꯤꯁꯤꯡ ꯀꯨꯟꯊ꯭ꯔꯥ ꯂꯧꯔꯝ ꯄꯤꯔꯝꯃꯣꯅ ꯂꯧꯏ ꯍꯥꯏꯌꯦꯕꯀꯣ ꯑꯗꯨ ꯇ ꯐꯤꯁ ꯐꯤꯁꯀꯤ ꯀꯟꯊꯥ ꯍꯦꯟꯗꯅ ꯂꯩꯕꯩꯗꯣ ꯑꯗꯨꯗꯨꯅꯅꯦ ꯑꯦꯄ꯭ꯔꯤꯜ ꯃꯦ ꯖꯨꯟ ꯖꯨꯂꯥꯏ ꯂꯧꯋꯦ ꯍꯥꯏꯕꯀꯣ ꯃꯣꯏꯒꯤ ꯃꯃꯥꯡꯒꯤꯗꯣ ꯂꯤꯁꯤꯡ ꯃꯉꯥ ꯃꯉꯥ ꯂꯧꯋꯦ ꯍꯥꯏꯕ ꯃꯃꯥꯡꯒꯤꯗꯣ
ꯀꯥꯃꯗ
ꯍꯥꯟꯇꯀꯤ ꯀꯣꯏ ꯀ ꯑꯂꯔꯄ ꯗ ꯐꯥꯎꯟ
ꯀꯩꯅꯣꯒꯤꯗꯣ ꯂꯨꯄꯥ ꯂꯤꯁꯤꯡ ꯀꯨꯟꯊ꯭ꯔꯥꯁꯦ ꯀꯣꯟꯅ ꯄꯤꯕ ꯌꯥꯗꯕ꯭ꯔꯕ
ꯃꯣꯏꯅꯗꯤ ꯄꯤꯔꯝꯃꯦꯅ ꯍꯥꯏ ꯑꯗꯣ ꯐꯣꯟꯅ ꯄꯤꯗꯣꯏꯔ ꯀ ꯇꯧꯗꯣꯏꯅ ꯍꯪꯕꯤꯌꯨ
ꯑꯟꯗꯔ ꯀꯣꯄꯦ ꯈꯥꯏꯗ ꯄꯗꯨꯅ ꯀꯁꯥꯏꯔꯤꯕ ꯇꯔꯀ ꯐꯥꯏꯗꯅ
ꯑꯋꯥꯁ
ꯑ ꯀꯁꯁꯨ ꯀꯅ ꯍꯥꯏꯕ꯭ꯔꯥ
ꯑꯒꯁꯇ ꯍꯥꯏꯗꯣꯔꯛꯇꯧ ꯃꯥꯜꯂꯦ ꯍꯥꯏꯗꯤ ꯖꯨꯟꯗ ꯑꯦꯛꯖꯥꯝ ꯂꯣꯏꯒ꯭ꯔꯦꯗꯅ꯫
ꯅꯣꯏ ꯅꯃꯥꯟꯅꯕꯤ ꯒ꯭ꯔꯣꯔꯤꯌꯥ ꯍꯣꯏ ꯀꯩꯀꯥꯗꯣ ꯁꯤꯝꯁꯇ ꯇꯝꯕ ꯀꯥꯡꯕꯨꯗꯣ ꯃꯣꯏꯒꯤꯗꯣ ꯔꯣꯏ
ꯆꯞ ꯃꯥꯟꯅꯩꯌꯦ
ꯃꯊꯪꯗ ꯂꯩꯍꯧꯕ ꯍꯟꯗꯛ ꯐꯣꯔ ꯏꯌꯥꯔ ꯀꯥꯕ ꯀꯥꯡꯕꯨꯨꯗꯣ ꯃꯣꯏꯅ ꯄꯩꯈꯥ ꯀꯔꯝ ꯀꯥꯟꯗ꯫
ꯍꯟꯗꯛ ꯐꯣꯔ ꯢꯌꯥꯔ ꯀꯥꯕ ꯀꯥꯡꯕꯨ ꯃꯣꯏ ꯄꯩꯈꯥ ꯊꯥ ꯂꯣꯏꯒ꯭ꯔꯦ ꯏꯟꯇꯔꯟꯁꯤꯞ ꯍꯧꯗꯣꯢꯔꯦ
ꯄꯩꯈꯥ ꯊꯥ ꯂꯣꯏꯒꯔꯦ꯫
ꯏꯟꯇꯔꯟꯁꯤꯞꯅ ꯆꯍꯤ ꯀꯌꯥ꯫
ꯏꯟꯇꯔꯟꯁꯤꯞꯅ ꯀꯩꯗꯧꯕ꯫
ꯀꯌꯥꯝ ꯀꯩꯗꯧꯗꯣꯏꯕ꯫
ꯏꯟꯇꯔꯟꯁꯤꯞ ꯎꯝ
ꯅꯣꯏꯒꯤꯖꯨ ꯏꯟꯇꯔꯟ ꯇꯧꯒꯤꯗꯣꯏꯔꯕ꯫ ꯅꯪꯒꯤꯗꯣ ꯈꯔ ꯂꯥꯞ ꯂꯥꯡ ꯃꯥꯜꯂꯦ꯫
ꯍꯥ ꯑꯥ ꯃꯌꯥꯡ ꯑꯅꯤ ꯂꯥꯛꯄ ꯑꯗꯨꯒꯤ꯫
ꯑꯩꯅ ꯍꯥꯏꯕꯗꯤ ꯅꯣꯏꯒꯤꯖꯨ ꯏꯟꯇꯔꯟ ꯇꯧꯒꯤꯗꯣꯏꯔꯕ꯫
ꯏꯟꯇꯔꯟ ꯑꯩꯈꯣꯏꯗꯤ ꯇꯧꯔꯔꯣꯏ ꯏꯟꯇꯔꯟ ꯇꯧꯗꯕꯤꯗ
ꯃꯣꯏꯒꯤꯅ ꯀꯩꯒꯤ ꯏꯟꯇꯔꯟ ꯇꯧꯏꯕ꯫
ꯁꯦꯃꯤꯁꯇꯔ ꯋꯥꯏꯁ ꯁꯦꯃꯤꯁꯇꯔ ꯋꯥꯏꯁ ꯂꯩꯗꯅ ꯃꯣꯏꯒꯤꯅ ꯑꯗꯅꯦ ꯁꯦꯃꯤꯁ ꯇꯔ ꯇꯔꯦꯠꯇ ꯊꯤꯑꯣꯔꯤ ꯂꯣꯏ ꯇꯧꯒ꯭ꯔꯒ ꯁꯦꯃꯤꯁꯇꯔ ꯅꯤꯄꯥꯟꯗꯨꯗ ꯑꯥ ꯏꯟꯇꯔꯟ ꯇꯧꯗꯣꯏꯕ꯫ ꯄ꯭ꯔꯇꯤꯀꯦꯟ ꯑꯦꯛꯖꯥꯝꯇꯪ ꯇꯧꯗꯣꯢꯕ ꯊꯤꯑꯣꯔꯤ ꯑꯦꯛꯖꯥꯝ ꯇꯧꯔꯔꯣꯢ꯭꯫
ꯎꯝ꯫
ꯃꯣꯏꯗꯤ ꯅꯨꯡꯉꯥꯏꯔꯦ꯫
ꯃꯤ ꯉꯍꯥꯟꯗ ꯑꯅꯧꯕ ꯇꯧꯕ ꯀꯥꯡꯕꯨꯕꯧꯇ ꯄꯩꯁꯥ ꯆꯪꯅꯔꯛꯇꯣꯏꯔꯦ ꯍꯌꯦꯡ ꯂꯨꯄꯥ ꯂꯤꯁꯤꯡ ꯂꯤꯁꯤꯡ꯫
ꯅꯍꯥꯟ ꯑꯅꯧꯕꯗꯤ꯫
ꯑꯩꯈꯣꯏꯒꯤ ꯃꯇꯨꯡꯗ ꯃꯤ ꯈꯔꯁꯨ ꯇꯧꯋꯦꯕꯀꯣ꯫
ꯑꯗꯨ ꯑꯅꯧꯕ ꯇꯧꯕꯗꯣ ꯁꯤꯖꯩꯗ ꯀꯃꯥꯏꯅ ꯍꯥꯏꯔꯤ
ꯑꯅꯧꯕ ꯇꯧꯕꯗꯣ ꯃꯤꯉꯣꯟꯗ ꯁꯟ ꯕꯤꯔꯛꯑꯣꯅ ꯍꯥꯏ
ꯃꯤꯉꯣꯟꯗ ꯁꯝꯕꯤꯔꯛꯑꯣꯗꯣ ꯀꯃꯥꯏꯅ ꯍꯥꯏꯔꯤꯅꯣꯕ꯫
ꯀꯣꯗꯤꯅꯦꯇꯔ ꯃꯤ ꯂꯩꯔꯤꯕ ꯃꯌꯥꯡ ꯑꯗꯨꯗ ꯍꯥꯏꯕ꯫
ꯑꯣ ꯅꯣꯏ ꯈꯪꯅꯕ꯭ꯔꯕ꯫
ꯈꯪꯅꯗꯦ ꯐꯣꯟ ꯅꯝꯕꯔ ꯇꯧꯔꯛꯑꯀꯥꯟꯗ ꯍꯥꯏꯔꯤꯕ꯫
ꯑꯣ ꯑꯩꯈꯣꯏ ꯏꯃꯥꯟꯅꯕꯤꯁꯨ ꯌꯥꯎꯒꯦ ꯍꯥꯏꯌꯦꯕꯀꯣ꯫
ꯅꯣꯏ ꯗ꯭ꯌꯨꯇꯤ ꯆꯠꯂꯒ ꯀꯔꯝ ꯀꯥꯟꯗ ꯌꯥꯎꯗꯣꯏꯕ꯫
ꯅꯨꯡꯗꯥꯡ ꯑꯍꯤꯡꯗ ꯁꯥꯟꯅꯗꯣꯏꯕ
ꯌꯥꯎꯒꯦꯅ ꯍꯥꯏ ꯇꯥꯔꯗꯤ ꯃꯣꯏꯒꯤꯗꯣ
ꯎꯝ
ꯑꯣ ꯅꯪꯒꯤ ꯑꯗꯨꯃꯥꯏꯅ ꯑꯍꯥꯟꯕꯗ ꯌꯦ ꯂꯣꯏꯅ ꯁꯝꯃꯦꯗꯅ ꯑꯗꯨꯀꯥꯟꯗ ꯑꯃ ꯀꯣꯑꯣꯔꯗꯤꯅꯦꯠ ꯇꯔꯗ ꯍꯪꯒꯨꯣꯟ ꯑꯃ ꯊꯣꯛꯂꯛꯄꯗꯣ
ꯇ ꯀꯈ ꯑ ꯍꯥꯏꯔꯣ ꯎꯝ
ꯄꯩꯁꯥꯗꯨꯣ ꯃꯆꯦꯠ ꯂꯣꯏꯈꯔꯦ ꯦꯔꯣꯛꯁ ꯇꯧꯕꯋꯣ ꯄꯣꯠ ꯂꯩꯊꯣꯛꯄꯋꯣ ꯉꯉꯥꯡꯁꯨ ꯐꯣꯟ ꯀꯣꯚꯔ ꯑꯃ ꯂꯩꯊꯣꯔꯛꯑꯦ ꯇꯦꯝꯄꯔ ꯒ꯭ꯂꯥꯁ ꯑꯃ ꯂꯩꯊꯣꯔꯛꯑꯦ ꯑꯗꯨꯐꯥꯎꯗ ꯑꯩꯁꯨ ꯅꯥꯕꯒꯤ ꯍꯤꯗꯥꯛ ꯀꯨꯂꯤ ꯃꯌꯥꯝ ꯂꯣꯏꯊꯣꯛꯑꯦ
ꯎꯝ
ꯈꯣꯡꯎꯞ ꯑꯃ ꯂꯩꯍꯧꯔꯦ ꯕꯖꯥꯔꯗꯒꯤ ꯈꯣꯡꯎꯞ ꯑꯣꯏꯅ ꯇꯧꯕ ꯁꯤꯟꯗꯟ ꯑꯣꯏꯅ ꯇꯧꯕ ꯐ꯭ꯂꯦꯠ ꯑꯃꯁꯨ ꯂꯩꯊꯣꯔꯛꯑꯦ
ꯎꯝ
ꯆꯥꯕꯗꯤꯗꯤ ꯆꯍꯗ꯭ꯔꯦ
ꯑꯪꯦꯖꯤ ꯃꯆꯦꯠ ꯃꯆꯦꯠ ꯑꯗꯨꯁꯨ ꯑꯗꯨꯝ ꯂꯣꯏꯈ꯭ꯔꯕꯅꯦ ꯁꯤꯖꯤꯟꯅꯕꯗ
ꯅꯃꯥꯟꯅꯕꯤꯒ ꯂꯨꯄꯥ ꯆꯥꯝꯃꯒꯤ ꯑꯆꯥꯄꯣꯠ ꯄꯤꯖꯒꯉꯦꯗꯥꯏꯗꯤ
ꯆꯃꯤꯅ ꯁꯤꯞ ꯆꯃꯤꯅ
ꯑꯩ ꯅꯨꯡꯉꯥꯏꯖꯔꯝꯒꯅꯤ
ꯀꯩꯅꯃ
ꯑꯦ ꯈꯌꯥꯜ ꯑꯣꯏꯔꯅꯦ
ꯅꯨꯡꯉꯥꯏ ꯑꯩꯁ ꯑꯩꯁꯦ ꯑꯦꯛꯖꯥꯝ ꯊꯥꯅꯕ ꯀꯝꯄꯤꯇꯤꯇꯤꯞ ꯑꯦꯛꯖꯥꯝ ꯊꯥꯅꯕ ꯂꯥꯏꯔꯤꯛ ꯂꯩꯔꯒ ꯂꯥꯏꯔꯤꯛ ꯄꯥꯁꯔꯥ ꯈꯜꯂꯤ
ꯊꯥꯎ ꯊꯥꯎ
ꯍꯥꯏꯗꯤ ꯑꯦꯟ ꯑꯦꯁ ꯁꯤ ꯇꯧꯕꯗꯨꯗꯤ ꯍꯌꯦꯡ ꯋꯥꯏ ꯆꯍꯤ ꯀꯣꯟꯅ ꯑꯃꯨꯛ ꯇꯧꯔꯁꯨ ꯉꯛꯇ ꯂꯩꯕꯁꯤꯡꯗꯣ ꯑ
ꯑꯣꯅꯥꯁꯨ ꯀ꯭ꯂꯥꯁ ꯇꯧꯕ ꯌꯥꯔꯝꯒꯅꯤ
ꯑꯗꯨꯅ ꯑꯣꯟꯂꯥꯏꯟ ꯀ꯭ꯂꯥꯁ ꯇꯧꯕꯁꯤꯁꯨ ꯍꯪꯉꯒ ꯑꯦꯝꯁ ꯈꯛꯇ ꯅꯠꯇ꯭ꯔꯁꯨ ꯑꯇꯣꯞꯄ ꯃꯌꯥꯝ ꯂꯩꯗꯅ ꯑꯩꯁꯦ ꯍꯌꯦ ꯅꯨꯡꯉꯥꯏ ꯑꯣꯟꯂꯥꯏꯟꯗ ꯀ꯭ꯂꯥꯁ ꯇꯧꯕꯗꯨꯅ ꯍꯌꯦꯡꯋꯥꯏ ꯀꯣꯟꯅ ꯇꯧꯔꯁꯨ ꯍꯧꯖꯤꯛꯁꯦ ꯂꯥꯏꯔꯤꯛ ꯂꯩꯔꯒ ꯄꯥꯁꯦꯔꯅ ꯈꯜꯂꯤ
ꯄꯔ ꯄꯔ
ꯉ ꯊꯃꯅ ꯍꯥꯏꯒꯦ ꯇꯧꯔꯝꯗ꯭ꯔ ꯀꯥꯎꯁꯨ ꯀꯥꯎ
ꯅꯣꯏ ꯄꯨꯡꯀꯥꯔꯥ ꯗꯌꯇ ꯍꯂꯀ
ꯄꯨꯡ ꯅꯤꯄꯥꯥꯟꯒ ꯃꯤꯅꯤꯠ ꯌꯥꯡꯈꯩꯗ ꯍꯛꯆꯦꯜ ꯌꯧꯔꯛꯑꯦ
ꯄꯨꯡ ꯀꯌꯥꯗ ꯆꯠꯂꯤꯕ
ꯎ ꯀ ꯍꯗ ꯑꯃꯗ
ꯅꯪꯒꯤꯗꯨꯣ ꯀꯩꯅꯣ ꯇꯧꯕ꯭ꯔꯣ ꯆꯥꯛꯇꯣ ꯍꯣꯁꯇꯦꯜ ꯃꯦꯁꯇ ꯂꯩꯕ ꯆꯥꯏꯔꯣ ꯁꯤꯗ
ꯍꯦꯁꯦ ꯑꯩ ꯑꯗꯨꯝ ꯆꯥꯏꯌꯦ ꯌꯦꯟꯖꯥꯡꯕꯨꯗꯤ ꯕꯦꯂꯤꯟꯗꯥ ꯃꯣꯔꯡ ꯇꯥꯏꯌꯦꯕꯀꯣ ꯃꯥꯅ ꯍꯟꯁꯥꯡ ꯊꯣꯡꯉꯝꯃꯦ
ꯀꯩ ꯌꯦꯟꯁꯥꯡ ꯆꯥꯔꯨꯔꯦ
ꯍꯋꯥꯏ ꯊꯨꯡꯉꯝꯃꯦ ꯑꯂꯨ ꯀꯧꯃꯦ ꯂꯦꯠꯂꯝꯃꯦ ꯍꯌꯦꯡꯗꯤ ꯁꯣꯏꯕꯨꯝ ꯀꯥꯡꯉꯧ ꯉꯧꯅꯦ ꯍꯥꯏꯕ꯭ꯔꯣ ꯃꯥꯒꯤ ꯉꯁꯤ ꯆꯦꯟꯅꯥꯏ ꯄꯣꯠ ꯑꯃꯛ ꯊꯥꯔꯛꯑꯦꯕ ꯏꯆꯦ
ꯍꯥꯎ
ꯑꯥꯏꯅꯪ ꯇꯃꯤꯅ ꯂꯩꯕꯗꯨꯗ ꯍꯣꯏ ꯀꯩ ꯅꯪ ꯆꯔꯑꯒꯦ
ꯍꯣꯏ ꯀꯩꯅꯣ ꯆꯥꯔꯦ ꯀꯥꯡꯍꯧ ꯑꯃꯅꯦ ꯀꯣꯕꯤ ꯃꯁꯣꯏ ꯊꯣꯡꯕ ꯑꯃꯅꯦ ꯆꯥꯔꯦ
ꯎꯝ
ꯊꯣꯏꯗꯣꯏ ꯗ꯭ꯌꯨꯇꯤ ꯂꯥꯛꯄ꯭ꯔꯣ
ꯂꯥꯛꯇꯕꯅꯤ ꯒ꯭ꯔꯨꯞꯇ ꯃꯃꯤꯡ ꯊꯥꯔꯛꯄꯅꯤ ꯃꯥꯒꯤ ꯀꯝꯄꯦꯟꯁꯦꯁꯟ ꯀꯌꯥ ꯂꯩ ꯈꯪꯕ꯭ꯔꯥ
ꯎꯝ
ꯆꯥꯝꯃꯒ ꯇꯔꯥ
ꯃꯥ ꯍꯟꯕ ꯌꯥꯔꯣꯏꯗꯔꯣꯏ ꯀꯝꯄꯣꯖꯤꯁꯟ ꯇꯧꯗꯗꯕ ꯇꯔꯗ꯭ꫯ
ꯑꯗꯣ ꯈꯪꯗꯦ ꯄ꯭ꯔꯤꯟꯁꯤꯄꯥꯜꯣꯏꯅ ꯀꯩ ꯍꯥꯏꯔꯛꯇꯣꯏꯅꯣ ꯑꯁꯦꯡꯒꯤꯗꯤ ꯌꯥ ꯊꯣꯛꯇ꯭ꯔꯤꯅꯦꯕꯀꯣ ꯑꯩ ꯀꯝꯄꯦꯅꯤꯁ ꯇꯔꯦꯠꯂꯦ ꯑ ꯉ ꯑꯃꯨꯛ ꯁꯔꯖꯔꯤ ꯇꯧꯕꯒꯤ ꯁꯨꯇꯤ ꯂꯧꯕꯗꯣ ꯑꯗꯨ ꯄꯁꯜ ꯑꯗꯨꯗ ꯄꯁꯜꯀ ꯃꯥꯜ
ꯐꯇꯤꯁꯨ ꯀꯝ ꯄꯩꯁꯦ ꯁꯦꯟꯊꯥꯔ ꯕꯔꯣ
ꯃꯤꯠ ꯂꯧꯕꯗꯣ ꯑꯗꯨꯗꯣ ꯊꯥꯔꯛꯄ ꯃꯥꯜꯂꯦꯕ
ꯅꯣꯏ ꯍꯧꯖꯤꯛ ꯑꯞꯇꯔꯣꯟ ꯆꯥꯛꯂꯤꯁꯅ ꯀꯅꯥ ꯀꯅꯥ
ꯑꯩꯈꯣꯏꯃꯔꯤ
ꯀꯨꯟꯊ꯭ꯔꯥ ꯑꯃ ꯂꯧꯔꯗꯤ ꯌꯥꯝ ꯌꯥꯝꯗꯣꯏꯅꯦ
ꯌꯥꯝꯗꯣꯏꯅꯦ ꯑꯗꯨꯅꯦ ꯑꯩꯅ ꯍꯃꯥꯗ ꯃꯊꯥ ꯊꯥꯕꯗ ꯂꯣꯗ꯭ꯔꯕ ꯃꯊꯥ ꯊꯥꯕꯗ ꯇꯣꯡꯉꯝꯕꯅꯤ ꯃꯥ
ꯍꯌꯦꯡ ꯆꯠꯂꯒ ꯊꯤꯗꯣꯏꯔꯥ ꯍꯜꯂꯛꯑꯒ ꯊꯤꯗꯣꯏꯔꯗ ꯍꯪꯉꯨꯀꯅꯦ
ꯃꯣꯏꯅꯗꯤ ꯑꯩꯅ ꯃꯌꯥꯡꯗ ꯍꯪꯕꯗꯤ ꯆꯠꯂꯝꯗꯥꯏꯗ ꯊꯤꯔꯝꯃꯦ ꯍꯥꯏꯌꯦ
ꯃꯌꯥꯡꯒꯅꯥꯗ
ꯐ ꯑꯩꯈꯣꯏꯁꯤ ꯐꯤꯁ ꯊꯤꯕꯝ ꯂꯩꯌꯦꯕꯀꯣ ꯑꯗꯨꯗ ꯆꯩꯩꯗ
ꯁꯥꯔꯇꯤꯐꯤꯀꯦꯠꯁꯦ ꯂꯨꯄꯥ ꯂꯤꯁꯤꯡ ꯀꯨꯟꯊ꯭ꯔꯥ ꯆꯪꯅꯕ꯭ꯔꯥ ꯍꯥꯏꯁꯦ
ꯆꯪꯉꯌꯦ ꯈꯪꯗꯦ
ꯀꯔꯤꯅꯣ ꯌꯥꯝ ꯆꯪꯉꯤꯅ
ꯑ ꯃꯣꯏ ꯄꯣꯠꯂꯦ ꯈꯣꯏꯔꯒꯦ ꯐꯖꯅ
ꯒ꯭ꯌꯥ ꯃꯦꯟ ꯇꯥꯗꯦꯇꯥ ꯃꯤꯗꯨ ꯂꯧꯃꯟꯈꯔꯦ
ꯑꯗꯨꯅꯤ ꯅꯣ ꯃꯥꯡꯗꯣꯏ ꯃꯣꯏꯁꯨ ꯍꯦꯜꯃꯠꯂ ꯍꯥꯕ
ꯂꯤꯁꯤꯡ ꯇꯔꯥ ꯑꯃ ꯂꯧꯕ ꯅꯠꯇ ꯈ ꯔꯥꯏ ꯊꯧꯍꯥꯔꯒ
ꯏꯆꯦꯒꯤꯁꯨ ꯁꯥꯔꯇꯤꯐꯤꯀꯦꯠ ꯇꯥꯟꯊꯣꯛꯅꯕ ꯇꯧꯅꯦꯅ ꯍꯥꯏ ꯍꯥꯏꯕꯗꯣ
ꯑꯣ
ꯁꯤ ꯅꯨꯡꯁꯥ ꯆꯪꯉꯦ ꯍꯥꯏꯕ ꯑꯃꯨ ꯍꯥꯏꯈꯤꯕꯅꯤ ꯍꯟꯗꯛꯇꯤ ꯍꯦꯜꯂꯝꯃꯅꯤꯅ ꯍꯥꯏꯈꯤꯕꯅꯤ ꯉꯁꯥꯏ ꯏꯃꯥ
ꯑꯣꯟꯁꯦꯉꯝꯃꯅꯤ ꯃꯣꯏꯒꯤꯁꯨ
ꯎꯝ ꯍꯣꯏ ꯑꯩ ꯑꯃꯨꯛ ꯇꯧꯔꯛꯑꯒꯦ ꯊꯝꯃꯒꯦ